ꯑ
ꯑ
ꯇꯥꯕ꯭ꯔꯣ ꯂꯩꯦ ꯁꯕꯤ ꯇꯥꯏꯔꯦ ꯁꯕꯤ
ꯇꯥꯏꯑ ꯐꯖꯕ ꯌꯦ
ꯑꯩꯁꯨ ꯐꯖꯔ ꯅꯪꯁꯨ ꯐꯖꯔꯦ ꯁꯤꯗꯤ ꯏꯁꯄꯤꯀꯔ ꯌꯥꯝ ꯇꯥꯏꯁꯤ ꯅꯪꯁꯨ
ꯀꯩ ꯏꯟꯁꯥꯡ ꯁꯥꯔꯔꯕꯣ
ꯉꯁꯤꯁꯦ ꯆꯒꯦꯝ ꯄꯨꯝꯕ ꯆꯥꯏ ꯅꯣꯏꯗꯤ
ꯎ ꯑꯩꯈꯣꯏꯅ ꯃꯔꯦꯟ ꯃꯅꯥꯗꯣ
ꯑꯣ ꯑꯗꯨꯁꯨ ꯍꯥꯎꯋꯏꯅꯦ ꯍꯋꯥꯏꯖꯥꯔ ꯊꯥꯛꯗꯤ ꯍꯥꯎꯕꯅꯦ ꯑꯗꯨꯁꯨ
ꯍꯋꯥꯏ ꯖꯔꯠ ꯍꯥꯞꯇ ꯑꯗꯨ ꯇꯝꯐꯨꯜꯒꯨꯝꯕ ꯇꯗꯣ ꯆꯥꯏ
ꯐꯣꯟꯕꯁꯨ
ꯎꯝ
ꯍꯋꯥꯏꯖꯥꯔ ꯊꯥꯗ ꯍꯦꯟꯅ ꯍꯥꯎꯕꯅꯦ ꯑꯩꯗꯤ ꯍꯋꯥꯏꯖꯥꯔ ꯄꯥꯕꯅꯤꯅ
ꯎꯝ
ꯀꯩꯗꯔꯅ ꯎꯅꯥꯪꯗꯤ
ꯒ꯭ꯔꯥꯁ ꯂꯧꯥꯎꯊꯣꯛꯄꯀꯣ
ꯑꯁ ꯊꯕꯏ ꯌꯥꯝ ꯐꯩꯀꯣ ꯃꯤꯗꯤ
ꯁꯕ ꯍꯥꯏꯩꯇ ꯑꯗꯣ ꯇ ꯇꯨꯝꯕ ꯂꯩꯕꯗꯣ ꯅꯨꯡꯉꯥꯏꯖꯕ ꯐꯥꯎꯗꯁꯦ ꯁꯥꯕꯒꯤ ꯀꯔꯟꯁꯨ ꯂꯥꯛꯇꯕꯒꯤ
ꯑꯣ ꯂꯥꯛ ꯀ ꯂꯥꯛꯇꯥꯕꯨꯔꯣ ꯅꯣꯏꯗ
ꯎꯝ ꯍꯧꯖꯤꯛꯛ ꯂꯥꯛꯗ ꯅꯈꯣꯏꯒꯤ ꯂꯥꯛꯄ꯭ꯔꯥ
ꯈꯪꯗꯦ ꯑꯩ ꯌꯦꯡꯗꯦ ꯑꯩꯗꯤ ꯑꯦ ꯌꯦꯡꯕꯤꯗꯤ
ꯎꯝ
ꯃꯊꯟꯇ ꯂꯩꯔꯣ ꯆꯠꯂꯦ ꯊꯕꯛ ꯂꯣꯏꯔꯦ ꯑꯩꯈꯣꯏꯗꯤ
ꯑꯁ ꯊꯕꯛ ꯂꯣꯏꯔꯦ ꯌꯨꯝ ꯑꯃ ꯀꯨꯝ꯭ꯔ ꯈ꯭ꯔꯦ ꯑꯗꯨꯗꯤ
ꯀꯨꯝꯗꯔꯤꯗ ꯍꯣꯔꯦꯟꯒꯤ ꯐꯣꯇꯣ ꯀꯥꯞꯇ꯭ꯔꯤ ꯆꯔꯥꯁꯨ ꯋꯥꯟꯗ꯭ꯔꯤ
ꯍꯣꯔꯦꯟ ꯅ ꯋꯥꯟꯕ ꯌꯥꯏꯗ
ꯎꯝ ꯉꯥꯜꯂꯤꯦꯗ ꯍꯧꯖꯤꯛꯇꯤ ꯄꯨꯡ ꯇꯔꯥ ꯇꯥꯔꯃꯈꯩ ꯇꯥꯔꯝꯈꯤꯔꯣꯏꯅꯦ
ꯀꯔꯤ ꯍꯥꯏꯕ꯭ꯔꯥ
ꯄꯨꯡ ꯇꯔꯥ ꯇꯥꯔꯝꯃꯣꯏꯕꯣ ꯍꯧꯖꯤꯛ ꯇꯔꯥ ꯇꯥꯔꯕꯣ
ꯄꯨꯡ ꯅꯥꯏꯟ ꯊꯥꯔꯇꯤ ꯁꯚꯦꯟ
ꯑꯁ ꯇꯨꯗꯤ ꯉꯜꯜꯂꯤꯦ ꯍꯧꯖꯤꯛ ꯆꯥꯛ ꯆꯥꯔꯒ ꯑꯃꯨꯛꯀ ꯑꯁ ꯍꯣꯔꯦꯟ ꯑꯃꯨꯛꯀ ꯂꯥꯝꯂꯛꯀꯅꯤ ꯂꯝꯕꯤꯁꯨ ꯁꯥꯡꯅꯕ
ꯎꯝ ꯈꯣꯡꯅ ꯆꯠꯄ꯭ꯔꯥ ꯅ ꯍꯣꯏ
ꯈꯣꯡꯉꯒ ꯆꯠꯂꯦ ꯑꯩꯈꯣꯏ ꯔ ꯑꯁ
ꯑꯁ ꯌꯥꯝ ꯊꯧꯅꯥ ꯐꯩꯌꯦ ꯍꯦꯟꯅꯈꯣꯏꯗꯤ
ꯉꯟꯅ ꯉꯟꯅ ꯆꯠꯇ꯭ꯔꯗꯤ ꯀꯣ ꯎꯄꯥꯏ ꯂꯩꯇꯦ ꯏ ꯂꯞꯅꯤꯅ ꯑꯣ ꯑꯁ ꯃꯤꯒꯤ ꯇꯥꯏꯃꯤꯡꯗ ꯂꯩꯕꯤꯅꯨꯀꯣ ꯐꯣꯇꯣ ꯀꯥꯞꯄꯗꯣ ꯑꯗꯨ ꯑꯣꯏꯕꯒꯤ
ꯄꯨꯡ ꯀꯌꯥꯗꯒꯤ ꯆꯠꯄ ꯍꯧꯕ꯭ꯔꯣ
ꯑꯩꯈꯣꯏꯁꯦ ꯄꯨꯡ ꯇꯔꯦꯠꯇꯒꯤ ꯆꯠꯄꯁꯨ ꯍꯧꯋꯦ ꯑꯗꯨꯒ ꯄꯨꯡ ꯇꯔꯨꯛ ꯃꯈꯥꯏ ꯇꯒꯤ ꯆꯠꯄꯁꯨ ꯍꯧꯥꯎꯋꯦ ꯐꯣꯇꯣ ꯀꯥꯞꯄꯁꯦ ꯑꯗꯨꯝ ꯉꯟꯅ ꯀꯥꯞꯄꯁꯨ ꯌꯥꯎꯋꯦ ꯊꯦꯡꯅ ꯀꯥꯞꯄꯁꯨ ꯌꯥꯎꯋꯦꯕ ꯒ꯭ꯔꯨꯞ ꯒ꯭ꯔꯨꯞ ꯑꯣ ꯒ꯭ꯔꯨꯞ ꯌꯥꯕꯅꯤꯅ ꯑꯗꯣ ꯉꯟꯅ ꯆꯠꯄꯗꯤ ꯐꯕ ꯑꯃꯀ ꯉꯟꯅꯠ ꯑꯗꯨꯝ ꯆꯥꯂꯅꯦ ꯑꯩꯈꯣꯏꯁꯨ
ꯄꯩꯁꯥꯗꯤ ꯐꯪꯉꯅꯤꯅ
ꯑꯩꯗꯤ ꯑꯦꯞꯁꯦꯟ ꯌꯥꯝ ꯇꯧꯋꯦ ꯉꯁꯤꯗꯤ ꯎꯝ ꯅꯨꯃꯤꯠꯍꯨꯝ ꯈꯛꯇꯅꯦꯅꯦ ꯄ꯭ꯔꯦꯖꯦꯟ ꯇꯧꯕꯁꯦ
ꯑꯣ ꯁ ꯃꯥꯟꯒꯔꯥ
ꯍꯣꯏꯗꯁꯃꯟꯦ
ꯑꯣ
ꯆꯠꯄ ꯁꯪꯗꯒꯤ ꯑꯗꯨꯝ ꯆꯠꯇ꯭ꯔ ꯂꯦꯞ ꯂꯦꯞꯄꯨꯔꯒ ꯉꯁꯤꯗꯤ ꯂꯥꯁꯅ ꯑꯁ ꯆꯠꯇ꯭ꯔꯗꯤ ꯌꯥꯔꯣꯏ ꯍꯥꯏꯅ ꯑꯃꯨꯛꯀ ꯆꯠꯂꯤꯅꯦ ꯑꯩꯁꯨ
ꯎꯝ
ꯅꯣꯏꯁꯨꯁꯠ ꯄ꯭ꯔꯣ ꯐꯇꯣ ꯀꯥꯞ ꯀꯥ ꯅꯕ ꯥꯏꯁꯨ
ꯁꯦꯝꯁꯨ ꯁꯦꯝꯗꯦ ꯁꯦꯝꯕ ꯌꯥꯏ ꯍꯥꯏꯌꯦꯀꯣ
ꯑꯥ ꯁꯦꯝꯕ ꯌꯥꯕꯅꯦ ꯌꯨꯝꯗ ꯂꯩꯔꯤꯉꯩꯗ ꯁꯦꯝꯍꯧꯔꯣ ꯅꯪꯁꯨ
ꯎ ꯈꯪꯗꯤ ꯁꯦꯝꯦꯝꯆꯔꯥ ꯁꯦꯝꯂꯁꯨ ꯑꯁ ꯇꯠꯅꯤꯡꯉꯥꯏꯗꯣ ꯇꯠꯜꯂꯤꯅꯦ ꯈꯨꯟ ꯈꯨꯟꯒꯤ ꯇꯧꯔꯤꯗꯤ ꯐꯕ ꯑꯣ ꯔꯝꯕꯤ ꯑꯃꯨꯛ ꯆ ꯥꯏꯗꯣ
ꯎꯝ ꯋꯥꯗꯤ ꯋꯥꯕ ꯑꯗꯨꯗꯣ ꯃꯤ ꯆꯠ ꯆꯠꯂꯤꯉꯩꯗ ꯆꯠꯇ꯭ꯔꯗꯤ ꯑꯃꯨꯛ ꯏꯊꯟꯗ ꯑꯣꯏꯔꯒꯣ ꯑꯃꯨꯛꯀ ꯊꯦꯡꯕꯒꯣ ꯍꯥꯊꯨ ꯍꯥꯊꯨ ꯑꯃꯒ ꯇꯧꯔꯒ ꯀ ꯑꯁ ꯑꯗ ꯎꯝ ꯇꯔꯦꯠ ꯃꯈꯥꯏꯗ ꯀꯥꯞꯄꯁꯨ ꯍꯥꯎꯕ ꯂꯩꯌꯦꯕ ꯃꯣꯏꯗꯣ
ꯎ ꯉꯜꯂꯤꯀꯣ
ꯉꯥꯟꯕꯒꯤꯦꯗꯣ ꯇꯔꯨꯛ ꯃꯈꯥꯏꯗ ꯇꯔꯨꯛ ꯃꯈꯥꯏ ꯇꯧꯔ ꯌꯥꯎꯔꯗꯤꯀꯣ ꯑꯩꯈꯣꯏꯗ ꯑꯗꯨꯝ ꯊꯣꯛꯂꯛꯑꯦ ꯌꯨꯝꯗꯒꯤ ꯆꯠꯅꯤꯡꯉꯥꯏ
ꯑꯩꯈꯣꯏ ꯏꯃꯥꯁꯨ ꯑꯁ ꯉꯟ ꯉꯟꯅ ꯆꯥꯛ ꯆꯥꯕꯒꯤ ꯆꯥꯕ ꯌꯥꯗꯦ ꯍꯥꯏꯕꯅꯤ
ꯑꯣ ꯉꯁꯤꯁꯨ ꯑꯩꯀꯣ ꯆꯥꯛ ꯆꯥꯗꯕꯤ ꯆꯠꯂ ꯭ꯂꯦ ꯍꯧꯒꯣ ꯊꯦꯡꯒꯕꯕꯥꯄꯨꯡ ꯈꯣꯏ ꯊꯕꯕ ꯊꯦꯡ ꯊꯦꯡ ꯍꯣꯒꯕꯨꯒꯤ ꯑꯗꯣ ꯆꯛ ꯆꯥꯗꯕꯤ ꯆ ꯍꯜꯍꯅꯤꯡꯉꯤꯁꯤ ꯑꯩꯁꯨ ꯆꯥꯅꯤꯡꯗꯕ ꯆꯥꯅꯤꯡꯗ꯭ꯔꯕ ꯑꯃꯒ ꯑꯁ ꯊꯦꯡꯕꯁꯤ ꯑꯁꯥꯔꯣ ꯍꯦꯅ ꯍꯥꯊꯨ ꯍꯥꯊꯨꯔꯥ ꯆꯂꯦꯅꯦ ꯃꯒ ꯑꯗꯣ ꯑ ꯆ ꯀꯥꯞꯅ ꯀꯥꯞꯅꯕ ꯍꯧꯔꯦ ꯑꯃꯨꯛꯀ ꯑꯁ ꯅꯍꯥꯟꯁꯨ ꯑꯩ ꯃꯤꯡ ꯂꯥꯎ ꯗꯣꯂꯛꯑꯗ ꯑꯩꯅ ꯊꯦꯡꯅꯅꯥꯅꯕꯒꯦ ꯄꯊꯤ ꯁꯥꯏꯅ ꯀꯩꯅꯔꯣ
ꯃꯈꯥꯗ ꯇꯧꯕ꯭ꯔꯅ
ꯑ
ꯀꯨꯟꯒꯤꯔꯥ
ꯀꯥꯞꯄ ꯈꯨꯟꯗꯒꯤ ꯃꯣꯏꯗꯣ ꯑꯗꯨ ꯃꯣꯏꯗꯤ ꯉꯜꯂꯤ ꯅꯪ ꯑꯗꯨ ꯑꯣꯏꯕꯕꯤ
ꯎꯝ ꯃꯈꯣꯏꯁ ꯈꯨꯟ ꯎꯝ ꯈꯨꯟꯗ ꯇꯧꯔꯒ
ꯎ ꯈꯨꯜ ꯂꯥꯞꯄꯒꯤ ꯃꯤꯒꯤ ꯀꯥꯞꯄꯗꯤꯀꯣ ꯑ ꯈꯔꯗꯤ ꯅꯥꯡꯒꯗꯕ ꯅꯠꯇꯕꯤꯩꯗ ꯃꯣꯏ ꯈꯨꯟꯗ ꯀꯥꯞꯄ ꯃꯤꯕꯨꯣꯛ ꯀꯥꯞꯄꯒꯤ ꯋꯥꯔꯤꯁꯨ ꯈꯨꯟ ꯂꯥꯞꯄꯁꯤꯒ ꯑꯁ ꯈꯣꯡꯅ ꯆꯠꯄꯁꯨ ꯑꯁ ꯏꯁꯄꯤꯠꯇꯅꯦ ꯆꯠꯂꯤꯁꯦ ꯍꯜꯂꯞ ꯀꯥꯟꯅꯤ ꯇꯞ ꯇꯞ ꯂꯥꯛꯑꯦ ꯑꯩꯗꯣ ꯇꯗꯤ ꯑꯁ ꯆꯥꯕ꯭ꯔꯥ ꯊꯛꯄ꯭ꯔꯥ ꯒ꯭ꯌꯥꯟ ꯃꯥꯟ ꯇꯥꯗꯕꯅꯤ ꯑꯗꯨꯝ
ꯔꯤꯜꯁ ꯌꯥꯝ ꯂꯩꯕꯗꯣ ꯍꯟꯗꯛꯀꯥꯟꯒꯤ ꯖꯣꯀꯥꯟ
ꯑꯩꯒꯤ ꯃꯤꯠꯇꯣ ꯑꯃꯒꯀꯣ ꯊꯣꯛꯑꯣꯏꯕ ꯑꯃꯒ ꯑꯩ ꯋꯥ ꯑ ꯋꯥ ꯃꯅꯦ ꯑꯃꯨꯛꯀ ꯀꯥꯞꯄ ꯀꯥꯟꯗ ꯊꯣꯛꯇꯕꯒꯤ ꯂꯥꯁꯇ ꯀꯥꯞꯄꯁꯨ ꯌꯥꯎꯏꯗꯤ
ꯀꯥꯁꯇ ꯀꯥꯞꯄ ꯌꯥꯗꯦꯔꯤꯌꯦꯜ ꯅꯝꯕꯔꯗ ꯆꯠꯄ꯭ꯔꯥ ꯀꯃꯥꯏꯅ ꯗꯕ꯭ꯔꯥ
ꯁꯦꯜ ꯅꯝꯕꯔ ꯆ ꯂꯩꯦ ꯆꯠꯂꯁꯨꯀꯣ ꯀꯥꯞꯄꯗ ꯊꯣꯛꯇ꯭ꯔꯗꯤꯀꯣ ꯑꯗꯨꯝ ꯂꯥꯁꯇ ꯀꯥꯞꯅꯩꯕ ꯑꯃꯨꯛꯀ ꯋꯥꯏ
ꯂꯩꯁꯥꯕꯤ ꯅꯅ ꯄꯔ ꯅꯌꯥꯝꯕꯔꯥ ꯕꯖꯥꯔꯗ ꯐꯥꯔꯃꯥꯁꯤ ꯐꯝꯕꯗꯣ
ꯑꯩꯈꯣꯏ ꯏꯌꯥꯝꯕꯅꯦ ꯑꯁ ꯃꯤꯁꯤꯡꯅꯀꯣ ꯑꯩꯕꯨ ꯑꯍꯟ ꯑꯍꯟꯗ ꯀꯩꯅꯣ ꯑꯗꯨꯝ ꯉꯥꯡꯉ ꯂꯩꯅꯤ ꯑꯩꯅ ꯑꯩꯅ ꯑꯍꯟ ꯅꯠꯇꯦ ꯑꯩꯕꯨ ꯑꯍꯟ ꯌꯥꯝ ꯎꯔꯕꯣ ꯍꯥꯏꯅ ꯈꯟꯕꯅ ꯏꯍꯥꯟ ꯄꯥ ꯒꯤꯔꯗꯥꯅꯦ ꯑꯁ ꯃꯤꯁꯤꯅꯀꯣ ꯀꯩꯅꯨ ꯑꯗꯨꯝ ꯀꯟꯐꯤꯨꯁꯟ ꯑꯃ ꯃꯥꯦ ꯃꯣꯏ ꯑꯣ ꯑꯗꯨ ꯑꯣꯏꯕꯒꯤ ꯑꯁ ꯑꯩꯉꯣꯟꯗ ꯍꯥꯡꯕꯗꯣ ꯋꯥꯥꯡꯕꯗꯣ ꯑꯩꯅ
ꯑꯩꯁꯨ ꯈꯪꯗꯕꯒꯤ ꯅꯍꯥꯟꯗꯣ ꯑꯣ ꯇꯣ ꯆꯃꯤꯟꯅꯌꯦꯦ ꯀꯩꯗꯧꯉꯩꯔ ꯀꯥꯎꯔꯦꯟ ꯗ ꯑꯣꯏꯔꯝꯃꯤ
ꯑꯣ ꯁꯨꯃꯤꯁꯀꯣ ꯍꯪꯕꯨꯗꯣ
ꯃꯃꯤꯡ ꯑꯦ ꯑꯦ ꯃꯃꯤꯡ ꯍꯥꯏꯕ ꯌꯥꯔꯔꯣꯏꯥ ꯑꯥ
ꯀꯅꯥꯅ ꯑꯍꯟꯔꯣ ꯅꯪꯅ ꯑꯍꯟꯔꯣ ꯑꯗꯨꯝ ꯉꯥꯡꯂꯛ꯭ꯂꯤꯕ ꯑꯩꯉꯣꯟꯗ ꯑꯩꯁꯨ ꯀꯣꯝꯕꯁꯦ ꯋꯥ ꯌꯥꯝ ꯃꯟꯕꯤ ꯑꯩꯅ ꯑꯁ ꯈꯣꯕꯁꯦ ꯋꯥꯏ ꯃꯤꯁꯤꯡꯁꯦ ꯑꯗꯨꯝ ꯂꯣꯏꯅ ꯍꯪꯉꯦ ꯍꯥꯏꯕ ꯑꯩꯁꯨ
ꯎꯝ
ꯅꯊꯟꯇ ꯅꯅꯥꯠꯇꯦ ꯍꯪꯕ ꯑꯗꯨ ꯑꯗꯨ ꯋꯥꯗꯣ
ꯎꯝ
ꯑꯩꯈꯣꯏ ꯈꯨꯟꯕ ꯁꯦꯟ ꯐꯥꯎ ꯍꯪꯉꯤꯅꯦ ꯑꯩꯉꯣꯟꯗ
ꯑꯁ ꯌꯥꯝ ꯈꯪꯗ꯭ꯔꯔꯤꯅꯦ ꯑꯗꯨꯗꯤ
ꯎꯝ ꯈꯨ ꯈꯨꯨꯗ ꯆ ꯆꯥꯎꯕꯒꯤ ꯃꯤ ꯈꯔꯁꯨꯣ ꯈꯪꯅꯗꯦꯕ ꯑꯩꯈꯣꯏ ꯈꯨꯟꯗꯣ ꯑꯩꯈꯣꯏ ꯑꯄꯥꯥꯎ ꯑꯉꯥꯡꯁꯤꯡꯗꯣ ꯑꯗꯨꯝ ꯈꯪꯗꯔꯦ ꯑꯁ ꯑꯉꯥꯡ ꯃꯆꯥ ꯃꯆꯥꯁꯤꯡꯗꯣ ꯈꯪꯗ
ꯗꯤ ꯁꯤ ꯑꯗꯤ ꯅꯪ ꯀꯩꯗꯧꯒꯦꯔ ꯄ꯭ꯂꯥꯟꯒꯨꯝꯕ ꯀꯩꯀꯩ ꯁꯦꯝꯕ꯭ꯔꯥ
ꯀꯔꯤ ꯄꯂꯥꯅꯣ ꯂꯩꯇꯦ ꯌꯨꯝ ꯁꯥꯡꯒꯅꯤ ꯑꯩꯈꯣꯏ ꯌ ꯁꯥꯡꯒꯅꯤ ꯑꯩꯈꯣꯏ ꯌꯨꯝ ꯁꯪꯅ ꯂꯩꯅꯤꯌꯦꯗꯤ
ꯎꯝꯝ
ꯅꯪꯗꯤ ꯀꯩ ꯄ꯭ꯂꯥ ꯂꯩꯒꯦ
ꯈꯪꯅꯦ ꯊꯕꯛ ꯇꯧꯕ ꯆꯠꯁꯤꯔꯥ ꯈꯟꯕꯅꯦ ꯈꯪꯗꯦꯔ ꯏꯔꯥꯡꯅꯒ
ꯃꯄꯥꯟ ꯂꯝꯗ ꯆꯠꯇꯣꯏꯔꯣ
ꯇꯅꯤꯡꯕꯀꯣꯗꯣ
ꯑꯣ ꯑ ꯃꯥꯁꯇꯔ ꯇꯝ ꯊꯥꯎꯋꯦ ꯅꯣꯣꯏꯗꯤ ꯂꯥꯏꯔꯤꯛ ꯍꯩꯕꯅꯤꯅ ꯃꯥꯁꯇꯔꯒꯨꯝꯕ ꯃꯁꯇ ꯑꯃ ꯀꯞꯄꯤ ꯍ ꯀꯝꯕ ꯇꯥꯂꯣ ꯃꯥꯁꯇꯔ ꯇꯝꯃꯣ ꯄꯤ ꯍꯩꯆ ꯗꯤ ꯇꯥꯜꯂꯣ ꯑꯁ ꯂ ꯑꯣꯏꯔꯗꯤ ꯊꯕꯛ ꯂꯥꯏꯅ ꯐꯪꯒꯅꯤ
ꯄꯤ ꯍꯥꯏꯩꯖꯤ ꯇꯝꯅꯤꯡꯉꯥꯏꯗꯣ ꯑꯦ ꯑꯩꯗꯤ ꯇꯜꯂꯤꯅꯦ ꯆꯍꯤꯒꯨꯝꯕꯗꯣ ꯌꯥꯝ ꯆꯪꯉꯦ
ꯗꯤ ꯌꯥꯝ ꯆꯪꯉꯦ ꯎꯝ
ꯍꯟꯛꯀꯥꯟꯗ ꯑꯩꯈꯣꯏ ꯐꯣꯔ ꯌꯔ ꯇꯧꯕꯗ ꯗꯤꯖꯥꯔꯇꯦꯁꯟ ꯇꯧꯕ ꯇꯧꯋꯦ ꯍꯥꯏꯕ ꯑꯩꯈꯣꯏꯗꯣ ꯈꯔ ꯋꯥꯕꯒꯤ ꯑꯦ ꯄꯤ ꯍꯩꯆ ꯗꯤ ꯇꯝꯅꯤꯡꯉꯥꯏꯗꯤ ꯈꯜꯂꯒ ꯑꯦꯁ ꯋꯥꯏꯑꯦ
ꯂꯔꯤꯛ ꯇꯝꯗ ꯋꯥꯒꯗꯕꯅꯤ ꯀꯔꯤꯔꯣ ꯅꯖꯔꯤꯗꯩ ꯅꯖꯔꯤꯗ ꯀꯥꯕ ꯍꯧꯔꯀꯥꯟꯗ ꯑꯉꯥꯡꯁꯤꯡꯅ ꯋꯥꯈꯤꯗꯣ ꯕꯤ ꯁꯤ ꯈꯪ ꯉ ꯑꯩꯈꯣꯏꯅ ꯄꯨ ꯐꯨ ꯇꯃꯤꯇꯣ ꯅꯣꯏꯕꯗꯤ ꯄꯨꯔꯗ ꯍꯧꯖꯤꯛꯇꯛꯇ
ꯈꯪꯗ꯭ꯔꯦꯗ ꯄꯨꯟꯁꯤꯒꯤꯁꯦ
ꯇꯖꯤ ꯇꯃꯣ ꯃꯁꯥ
ꯖꯣꯞꯀꯥꯔꯗꯣ ꯃꯤ ꯌꯥꯝ ꯂꯥꯛꯄ꯭ꯔꯥ
ꯍꯧꯖꯤꯛꯇꯤ ꯂꯧ ꯃꯇꯝꯅꯤꯅꯀꯣ ꯃꯤꯗꯤ ꯀꯌꯥ ꯂꯥꯛꯇꯦ ꯅꯥꯎ ꯃꯇꯝ ꯑꯣꯏꯕꯒꯤ
ꯍꯟꯗ꯭ꯔꯀꯥꯟꯖꯤ ꯃꯤ ꯃꯍ ꯁꯤꯟꯕ ꯌꯥꯗ꯭ꯔꯦꯀꯣ
ꯎꯝ ꯁꯤꯟꯕ ꯌꯥꯗꯣꯏ ꯃꯤ ꯁꯦꯝ ꯁꯦꯝꯕ ꯃꯤꯗꯣ ꯆꯠꯇ꯭ꯔꯗꯤ ꯎꯄꯥꯏ ꯂꯩꯇꯦ ꯑꯗꯨꯝ ꯑꯦꯞꯁꯦꯟ ꯇꯅ ꯅꯍꯥꯟꯗꯤ ꯎ ꯃꯍꯨꯠ ꯁꯤꯜꯂꯒ ꯑꯗꯨꯝ ꯊꯕꯛ ꯁꯨꯕ ꯌꯥꯏꯅ ꯍꯧꯖꯤꯛ ꯀꯥꯟꯗ ꯌꯥꯗ꯭ꯔꯦ ꯃꯤꯠꯇ ꯂꯧꯕꯒꯤꯀꯣ ꯑꯗꯨꯝ ꯃꯍꯨꯠ ꯁꯤꯟꯕꯁꯨ ꯌꯥꯗ꯭ꯔꯦ ꯑꯃꯨꯛꯀ ꯅꯨꯡꯊꯤꯜ ꯑꯃꯒ ꯒ꯭ꯔꯨꯞꯇ ꯀꯥꯞꯄꯤꯅꯦ ꯐꯣꯇꯣꯗꯣ
ꯍꯌꯦꯡꯁꯨ ꯑꯃꯨꯛ ꯆꯠꯀꯦꯔꯥ
ꯑꯩ ꯉꯁꯤꯅ ꯂꯣꯏꯔꯦ ꯍꯌꯦꯡꯗꯤ ꯆꯠꯂꯣꯏ ꯅꯨꯃꯤꯠ ꯇꯔꯥ ꯁꯕ ꯅꯨꯃꯤꯠ ꯇꯔꯥꯗ ꯃꯤꯇꯔꯥ ꯁꯨ ꯑꯩꯗꯤ ꯑꯞ ꯁꯦꯝ ꯐꯖꯅ ꯇꯧꯋꯦ ꯉꯁꯤ ꯍꯥꯏꯔꯦ ꯅꯨꯃꯤꯠ ꯑꯍꯨꯝ ꯈꯛꯇꯅꯦ ꯍꯥꯏ ꯄ꯭ꯔꯖꯦꯟ ꯇꯧꯕ
ꯎꯝ ꯀꯩꯁꯨ ꯀꯥꯏꯗꯦꯗ ꯏꯖꯝ ꯊꯥꯕꯕꯨ
ꯑ ꯑꯗꯨ ꯑꯣꯏꯔ ꯑꯁ ꯅꯪꯗꯤ ꯑꯦꯛꯖꯥꯝ ꯂꯣꯏꯔꯦꯀꯣ
ꯂꯣꯏꯗ꯭ꯔꯤꯌꯦ ꯄ꯭ꯔꯦꯛꯇꯤꯀꯦꯜ ꯊꯥꯗ꯭ꯔꯤꯌꯦ
ꯑꯣ ꯉꯔꯥꯡ ꯑꯩ ꯑꯣꯐꯤꯁꯇ ꯆꯪꯉꯦ ꯄ꯭ꯔꯦꯛꯇꯤꯀꯜꯁꯦ ꯀꯩꯗꯧꯉꯩ ꯊꯥꯗꯣꯏꯔꯣ ꯍꯥꯏꯔꯒ ꯑꯩꯅ ꯑꯃꯨꯛꯀ ꯊꯣꯛꯂꯛꯅꯤꯡꯌꯦ ꯅꯣꯇꯤꯁꯇ ꯍꯥꯏꯌꯦ ꯑꯣꯐꯤꯁꯀꯤ ꯑꯣꯐꯤꯁ ꯕꯦꯔ ꯈꯣꯏ ꯇꯧ
ꯊꯥꯕ꯭ꯔꯥ ꯑꯣ ꯀꯩꯗꯧꯉꯩ ꯊꯥꯔꯤꯔꯒꯣ ꯑꯗꯨꯗꯣ
ꯈꯪꯗꯦ ꯏꯅꯥꯎꯅꯨꯄꯥ ꯏꯅꯥꯎꯅꯨꯄꯤ ꯑꯃꯒꯤꯀꯣ
ꯎꯝ
ꯃꯥꯒꯤ ꯑꯦꯃꯦꯖꯟꯒꯤ ꯆꯂꯥꯟꯗꯣ ꯕꯦꯡ ꯏꯁꯇꯦꯠꯃꯦꯟꯗꯣ
ꯎꯝ
ꯑꯗꯣ ꯍꯪꯕꯤꯔꯛꯑꯣ ꯍꯥꯏꯕ ꯑꯩꯉꯣꯟꯗ ꯑꯗꯣ ꯑꯩ ꯍꯪꯕ ꯑꯗꯨꯝ ꯆꯠꯂꯒ ꯄ꯭ꯔꯦꯛꯇꯤꯀꯦꯜꯒꯤꯁꯨ ꯍꯪꯉꯕ
ꯗꯤꯁ ꯃꯟꯗꯦ ꯊꯥꯅꯤꯡꯉꯥꯏ ꯃꯥꯟꯕ꯭ꯔꯥ ꯅꯪꯒꯤ ꯑꯗꯨꯝ ꯈꯟꯕ ꯀꯥꯟꯗ
ꯎꯝ ꯗꯤꯁ ꯃꯟꯗꯤ ꯊꯥꯔꯤꯉꯥꯏ ꯃꯥꯂꯦ ꯃꯣꯏꯗ
ꯑꯁ ꯔꯨꯇꯤꯟ ꯊꯣꯛꯂꯛꯗꯤ ꯅꯨꯡꯉꯥꯏꯔꯅꯤꯍꯦ
ꯎꯝ ꯑꯦꯅꯤꯗꯤ ꯀꯩ ꯍꯥꯏꯕ ꯔꯨꯇꯤꯟ ꯊꯣꯛꯇ꯭ꯔꯤ ꯍꯥꯏꯕꯒꯨꯝ ꯇꯧꯋꯦ ꯈꯪꯗ ꯊꯣꯛꯄ꯭ꯔꯥ ꯊꯣꯛꯇꯕ꯭ꯔꯥ ꯈꯪꯗꯦ ꯑꯦꯝꯃꯦꯜꯗꯒꯤ ꯊꯣꯛ
ꯏꯝ꯭ꯌꯨꯖꯤꯛꯒꯤ ꯂꯣꯏꯅꯃꯛ ꯂꯥꯛꯑꯕꯅꯤꯀꯣ ꯁꯤꯁꯦ
ꯑ ꯑꯦꯃꯤ ꯔ ꯊꯣꯗꯤ ꯃꯀ ꯑꯣꯐꯤꯁꯇꯒꯤ ꯑꯃꯨꯛꯀ ꯑꯣꯏꯅ ꯄꯥꯎꯗꯣ ꯍꯥꯏꯔꯛꯀꯦ ꯍꯥꯏ
ꯎꯝ ꯑꯗꯣ ꯑꯦꯛꯖꯥꯝ ꯊꯥꯕ ꯂꯣꯏꯔꯗꯤ ꯑꯩꯈꯣꯏꯒꯤ ꯄꯦꯄꯔꯗꯣ ꯑꯗꯨꯝ ꯎꯝ ꯄꯨꯔꯒ ꯆꯠꯄ꯭ꯔꯥ ꯀꯃꯥꯏꯅ ꯇꯧꯕ꯭ꯔꯥ ꯀꯣ ꯈꯪꯕ꯭ꯔꯥ
ꯈꯪꯗꯦ ꯃꯣꯏꯅ ꯑꯗꯨꯝ ꯂꯣꯏꯔꯀꯥꯟꯗ ꯃꯣꯏꯅ ꯑꯃꯨꯛꯀ ꯄꯤꯗꯣꯏꯔꯥ ꯈꯪꯗꯦ ꯂꯣꯏ ꯂꯣꯏꯔꯒ ꯄꯦꯄꯔꯗꯣ ꯅꯨꯃꯤꯠ ꯑꯃꯗ ꯄꯦꯄꯔ ꯊꯥꯔꯗꯤ ꯑꯁ ꯊꯕꯛ ꯌꯥꯝ ꯀꯇ ꯇ ꯃꯣꯏ ꯑꯗꯨꯒ ꯂꯣꯏꯅ ꯄꯦꯄꯔꯁꯤꯡ ꯊꯥꯕ ꯂꯣꯏꯔꯒ ꯑꯗꯨꯝ ꯃꯣꯏꯅ ꯑꯗꯨꯝ ꯊꯥꯕ ꯃꯥꯜꯂꯦ
ꯎꯝ ꯍꯟꯗꯛꯀꯥꯟꯗꯤ ꯈꯔ ꯏꯁꯇ꯭ꯔꯤꯛ ꯑꯣꯏꯈ꯭ꯔꯦꯀꯣ
ꯎꯝ ꯏꯁꯇꯔꯤ ꯑꯣꯏꯈ꯭ꯔꯦꯅ ꯍꯥꯏ ꯎ ꯃꯅꯗ꯭ꯔꯦ ꯑꯦꯛꯖꯝ ꯀꯟꯇ꯭ꯔꯣꯜ ꯑꯣꯏꯔꯁꯨ ꯀꯣ ꯑꯣꯣꯌꯦ ꯑꯩꯈꯣꯏ ꯆ ꯑꯗꯨꯝ꫰ ꯗꯤꯤꯡ ꯀꯣ ꯑꯦꯛꯖꯝꯒ ꯗꯣꯂꯔ ꯇꯣ ꯎ ꯑꯁ ꯂꯦꯡꯕ ꯈꯣꯠꯄ ꯇꯧꯕꯗꯣ
ꯎꯝ
ꯌꯥꯝ ꯉꯥꯡꯉꯦꯕ ꯑꯗꯨ ꯑꯣꯏꯕꯒꯤ꫰
ꯐꯣꯟꯗ ꯐꯣꯟꯗꯣ ꯐꯖꯅ ꯄꯥꯏꯌꯣ ꯍꯥꯏꯌꯦ ꯑꯣꯖꯥꯁꯤꯡꯁꯨ
ꯑ ꯑꯃꯨꯛꯀ ꯏꯁꯇ꯭ꯔꯤꯛ ꯇꯧꯗ꯭ꯔꯗꯤ ꯌꯥꯗ꯭ꯔꯕ ꯑꯃꯨꯛꯒ
ꯎꯝ ꯑꯗꯨꯝ ꯏꯁꯇ꯭ꯔꯤꯛ ꯑꯣꯏꯅꯤꯡꯉꯥꯏ ꯑꯣꯏꯅꯤꯡꯉꯥꯏ ꯃꯥꯟꯈ꯭ꯔꯦꯀꯣ ꯁꯤ ꯂꯥꯛꯀꯗꯕꯁꯦ